ꯍꯜꯂꯣ
ꯇꯥꯔꯦ ꯇꯥꯔꯦ
ꯑꯧꯔꯃꯤꯅꯣ
ꯐꯝꯕꯃꯤꯅꯤꯅꯦ
ꯐꯝ ꯑꯩꯁꯦ ꯐꯝ
ꯨꯛꯐꯝ ꯑꯃꯨꯛ ꯌꯛꯀꯗꯧꯕꯅꯤ
ꯎꯝꯝ
ꯍꯥꯏꯩꯅꯣ ꯁꯪꯕ ꯆꯥꯅꯤꯡꯕ꯭ꯔꯥ
ꯉꯁꯥꯏ ꯑꯆꯥꯔ ꯁꯦꯝꯕꯗꯣ ꯂꯩꯔꯤ ꯊꯨꯝ ꯈꯤꯇꯪ ꯌꯥꯛꯇꯧ ꯃꯥꯜꯂꯦ ꯑꯩꯅꯅꯦ ꯈꯔꯗꯤ ꯊꯥꯛꯆꯟꯈ꯭ꯔꯦ ꯑꯗꯣ ꯍꯌꯦꯡ ꯑꯃꯨꯛ ꯌꯦꯡꯉꯁꯦ ꯑꯁꯪꯕ ꯆꯥꯅꯤꯡꯗꯦ ꯑꯃꯨꯟꯕ ꯆꯥꯅꯤꯡꯦ
ꯑꯃꯟꯕꯗꯣ ꯑꯩꯈꯣꯏ ꯃꯉꯥ ꯐꯈꯣꯏꯗꯤꯦ ꯑꯩꯈꯣꯏꯗꯤ ꯃꯨꯟꯕꯁꯦ ꯀꯩꯅꯗꯧ ꯍꯥꯏꯕ ꯃꯤ ꯌꯥꯝꯃꯟꯖꯈ꯭ꯔꯦ ꯑꯠ ꯅ ꯍꯣꯗꯦ ꯍꯥꯏꯥꯎꯈꯗꯕ
ꯅꯪꯍꯧꯔꯣꯏ ꯅꯪꯍꯧꯔꯣꯏ ꯅꯪꯒꯤꯗꯨꯗꯤ ꯅꯕꯗꯨꯗ ꯍꯧꯖꯤꯛꯁꯦ ꯌꯥꯝ ꯃꯨꯟꯅꯕ ꯅꯠꯇ꯭ꯔꯦ ꯈꯔ ꯈꯔ ꯃꯨꯟꯅꯕꯅꯤꯅꯀꯣ
ꯎꯝ ꯎꯝ ꯑꯩꯅ ꯍꯌꯦꯡꯅ ꯑꯆꯥꯔꯗꯨꯗꯣ ꯀꯩꯅꯣꯗꯣ ꯅꯨꯡꯁꯥꯗ ꯐꯣꯡꯗꯣꯛꯄꯤꯔꯣ ꯅꯠꯇ꯭ꯔꯥ ꯀꯧꯇꯥꯗ ꯍꯥꯞꯄꯤꯔꯣ
ꯎꯝ ꯅꯨꯡꯁꯥꯗꯁꯨ ꯐꯧꯗ꯭ꯔꯤ ꯀꯧꯇꯥꯗꯁꯨ ꯍꯥꯞꯇ꯭ꯔꯤ ꯍꯣꯠ ꯀꯦꯁꯇ ꯌꯥꯎꯔꯤ
ꯁꯣꯏꯗꯣꯛꯑꯒ ꯊꯝꯃꯤꯅꯕ ꯇꯣꯠꯁꯤꯜꯂꯒ
ꯑꯧ ꯑꯧ ꯁꯣꯏꯗꯣꯛꯑꯦ ꯀꯩꯀꯩ ꯂꯣꯏꯅ ꯊꯛꯄꯈꯩ ꯂꯣꯏ ꯊꯥꯏ
ꯎꯝ ꯍꯣꯏ ꯍꯣꯏ ꯍꯌꯦꯡ ꯍꯌꯦꯡ ꯃꯍꯥꯎ ꯌꯦꯡꯉꯁꯤ
ꯑꯗꯨꯃꯥꯏ ꯎꯝ ꯌꯦꯁ
ꯑꯩꯒꯤ ꯐꯣꯔꯃꯦꯜ ꯉꯁꯥꯏ ꯁꯦꯕꯨ ꯈꯣꯡꯒ꯭ꯔꯥꯎꯗꯣ ꯆꯦꯟ ꯈꯔꯦ
ꯀꯩꯅꯣ ꯍꯥꯏꯁꯤꯕꯣ
ꯂꯣꯏꯅ ꯇꯠꯈ꯭ꯔꯤꯔꯥ ꯅꯠꯇ꯭ꯔꯒꯅ
ꯅꯠ ꯅꯠꯇꯦ ꯅꯠꯇꯦ ꯄꯣꯛꯈꯥꯏꯕꯗꯣ ꯍꯣꯏ ꯄꯣꯛꯈꯥꯏꯔ ꯀꯥꯟꯗ ꯆꯦꯟꯗ ꯅꯥꯝꯃ ꯅꯥꯝꯃ ꯆꯦꯟ ꯃꯔꯨꯗꯣ ꯇꯣꯈꯥꯏ ꯆꯣꯡꯊꯣꯛꯔꯛꯄꯗꯣ ꯍꯥꯏꯕꯗꯤ ꯅꯥꯀꯟ ꯑꯃꯅ ꯅꯥꯞꯁꯟꯈꯤꯕꯗꯣ ꯅꯥꯀꯟ ꯆꯦꯟ ꯅꯥꯝꯃꯥ ꯅꯞ ꯑꯥ ꯑꯥ ꯑꯩ ꯁꯝꯍꯟꯒꯦ ꯇꯧꯕꯅꯦ ꯑꯗꯨꯗ ꯁꯨꯗꯣꯛꯑꯀꯥꯟꯗ ꯁꯨꯗ꯭ꯔꯗꯤ ꯇꯜꯂꯦ ꯄꯤꯕꯗꯣ ꯃꯣꯏꯗꯤ ꯂꯩꯗꯅ ꯃꯦꯆꯤꯟꯗꯣ
ꯎꯝ
ꯑꯗꯨꯒꯤ ꯁꯨꯔꯒ ꯁꯦꯝꯍꯜꯂꯛꯑꯒꯦ ꯇꯧꯉꯣ
ꯍꯣꯏ ꯑ
ꯑꯗꯨꯅ ꯈꯔ ꯅꯨꯡꯉꯥꯏ ꯇꯧꯕ ꯑꯐꯛꯄꯠ ꯆꯠꯁꯤꯟꯕꯗ ꯌꯥꯡꯉꯦ ꯇꯧꯕ ꯆꯠꯕ
ꯄꯜ ꯆꯕꯔ ꯀꯃꯥꯏ
ꯀꯅꯥ ꯍꯥꯏꯇꯥꯒꯤꯅꯣ ꯋꯥꯅ ꯑꯣꯏꯕ ꯌꯥꯕ ꯃꯤꯅ ꯆꯥꯎꯗꯦ ꯑꯗꯨꯋꯥꯏ ꯑꯗꯨꯗ
ꯀꯅꯦ ꯍꯥꯟꯅ ꯈꯔ ꯍꯧꯗꯣꯛꯅꯔꯝꯕꯗꯣ
ꯑ
ꯑꯥ
ꯉꯍꯥꯟꯃꯨꯛ ꯆꯠꯄꯩꯗ ꯑꯁ ꯁꯨꯃꯥꯏꯅ ꯀꯩꯅꯣ ꯆꯠꯁꯤ ꯁꯤ
ꯃꯥꯅꯤ ꯑꯧ ꯑꯧ ꯍꯥꯏꯅꯈꯤꯕꯅꯤ ꯑꯗꯣ ꯑꯣꯏꯈꯤꯗꯔꯦ ꯑꯗꯨꯝ ꯑꯣꯏꯔꯣꯏꯕ ꯑꯣꯏꯅ ꯅꯝꯗꯕꯥ ꯃꯌꯥꯝ ꯁꯪꯒꯇꯧꯕꯅꯤꯅ
ꯃꯃꯥꯡꯗꯗꯤ ꯃꯣꯏ ꯄꯩꯁꯥ ꯌꯥꯝ ꯈꯥꯏꯅꯗꯕꯤ ꯃꯣꯔꯦ ꯆꯠꯂꯦ ꯍꯥꯏꯅ
ꯑꯗꯨꯅꯦ ꯍꯥꯏꯖꯦ ꯑꯥ ꯁꯥꯔ ꯄꯔꯤꯟꯁꯤꯄꯟ ꯉꯁꯥꯏ ꯇꯤꯐꯤꯟꯒꯤꯗꯣ
ꯑꯥ
ꯇꯤꯐꯤꯟ ꯀꯣꯟꯁꯤꯡꯁꯦ ꯑꯃꯅ ꯀꯔꯝꯕꯅ ꯀꯔꯝꯕꯅꯝꯗ ꯈꯪꯅꯗ꯭ꯔꯦ ꯀꯩꯅꯣꯝꯒ ꯀꯣꯏꯕ ꯆꯠꯄ ꯑꯃꯒ ꯁꯤꯖꯤꯟꯅꯂꯗ꯭ꯔꯥ ꯈꯪꯗꯦ ꯑꯗꯨ ꯈꯪꯗꯕ ꯄꯨꯊꯣꯔꯑꯣ ꯂꯦꯏ ꯄꯨꯊꯣꯛꯔꯒ ꯂꯣꯏ ꯈꯪꯅꯅꯕ ꯑꯥ ꯀꯣꯏꯕ ꯆꯠꯄ ꯑꯃꯒ ꯆꯥꯛ ꯑꯃꯒ ꯁꯤꯖꯤꯜꯂꯁꯤꯔ ꯈꯪꯗꯦꯗ ꯑꯩ
ꯑꯩꯗꯤ ꯇꯥꯎꯗ꯭ꯔ ꯑꯗꯨꯗꯦ
ꯑꯗꯨꯅ ꯐꯔꯦ ꯑꯗ ꯑꯗꯨꯅ ꯐꯔꯅꯤ ꯍꯥꯏꯔ ꯑꯗꯨ ꯁꯨꯝ ꯑꯩꯅ ꯍꯪꯕ ꯁꯥꯔꯒ ꯀꯣꯟꯕꯗ ꯁꯥ ꯆꯨꯝꯕꯕꯨ ꯀꯣꯟꯗꯨꯕꯨ ꯍꯥꯏ ꯁꯥꯔꯅ ꯈꯪꯗꯦ ꯆꯨꯝꯗꯦ ꯃꯊꯣꯡ ꯃꯔꯝ ꯈꯪꯗꯦꯗ ꯍꯥꯏꯔꯤ ꯑꯗꯨꯗꯤ ꯀꯣꯏꯕ ꯆꯠꯅꯕ ꯑꯃꯒ ꯁꯤꯟꯖꯜꯂꯅꯤ
ꯐꯄꯨꯊꯣꯔꯛꯅꯕ
ꯑꯗꯨꯅꯦ ꯍꯟꯇꯛ ꯈꯛꯇꯅꯦ ꯌꯦꯠꯅꯩꯁꯦ ꯃꯃꯥꯡ ꯑꯩꯈꯣꯏꯅꯒ ꯀꯩꯅꯣꯗ ꯆꯠꯄꯗꯣ ꯌꯦꯠꯅꯗꯦ
ꯑꯗꯨ ꯃꯥꯟꯅꯕ ꯌꯥꯎꯕꯩꯅꯦꯕ
ꯄꯥꯏꯟꯋꯨꯠ ꯒꯥꯔꯗꯦꯟ ꯆꯠꯄꯩꯔꯥ
ꯑꯥ ꯑꯥ ꯑꯥ ꯑꯟꯗꯔꯣ ꯔꯣꯝꯆꯇꯄꯩꯗꯣ
ꯑꯥ
ꯎꯝ
ꯑꯗꯨꯗꯤꯅꯦ ꯀꯩꯅꯣ ꯇꯧꯗꯕ ꯑꯗꯨꯃ ꯀꯣꯟꯗꯣ ꯀꯅꯥꯗꯪ ꯅꯪꯗꯪ ꯄꯨꯔꯛꯄ꯭ꯔꯥ
ꯊꯣꯛꯇꯕ꯭ꯔꯥ
ꯈꯤꯇꯪ ꯄꯨꯔꯛꯑꯦ ꯑꯩ ꯑꯩ ꯑꯩꯗ ꯑꯇꯩꯩꯅ ꯍꯣꯠꯦꯁ ꯃꯆꯥ ꯃꯆꯥꯈꯩꯗꯣ ꯍꯥꯏꯗꯤ ꯃꯆꯥ ꯃꯆꯥꯈꯩꯗꯣ ꯑꯍꯨꯝ ꯊꯣꯛꯅ ꯄꯨꯅꯔꯛꯑꯁꯨ ꯑꯗꯨꯝ ꯉ
ꯑꯥ ꯑꯥ ꯑꯗꯨꯝ ꯄꯨꯔꯛꯄ ꯌꯦꯠꯅꯈꯤꯗꯕ ꯑꯁꯨꯝꯕꯁꯦ ꯌꯥꯝ ꯇꯧꯒꯟꯕꯅꯦꯕ ꯑꯁꯨꯝꯕ ꯕꯥꯔꯗꯦ ꯉꯍꯥꯎꯋꯥꯏ ꯊꯥꯏꯅꯒꯤ ꯑꯃ ꯂꯩꯕꯗꯣ ꯐꯇꯔꯨꯒꯃ ꯑ ꯑꯗꯨ ꯃꯦꯛꯇ ꯑꯣꯟꯅꯒꯤ ꯑꯧ ꯑꯧ ꯑꯧ ꯑꯗꯨꯗꯤ ꯌꯥꯗꯦꯕ ꯃꯣꯏ
ꯎ ꯑꯩꯒꯤꯅ ꯑꯃꯨꯛꯀ ꯍꯣꯏ
ꯑꯗꯣ ꯉꯁꯥꯏ ꯁ꯭ꯀꯨꯜꯗ ꯂꯩꯍꯧꯔꯤ ꯀꯣꯟꯗꯨꯁꯨꯅꯦ ꯑꯃꯅꯅꯦ ꯑ ꯑꯩꯈꯣꯏꯒꯤ ꯃꯌꯥꯠ ꯌꯥꯠꯄ ꯗꯥꯏꯄꯇꯥ ꯈꯔ ꯗꯤꯖꯥꯏꯟ ꯍꯥꯞꯄꯤꯀꯣ ꯀꯣꯟꯗꯣ ꯑꯃꯅ ꯁꯤꯠ ꯅꯥꯟꯕꯤꯗꯅꯦꯕ
ꯑꯥ
ꯑ ꯃꯣꯏ ꯑꯅꯤꯗꯣ ꯀꯔꯝ ꯀꯔꯝꯕꯝꯗ ꯈꯪꯅꯗ꯭ꯔꯦꯕ ꯃꯁꯥ ꯃꯁꯥꯒꯤ ꯄꯣꯟꯗꯣ
ꯀꯩꯅꯣ ꯖꯨꯔꯥ ꯃꯔꯤꯅꯦ ꯄꯨꯂꯞ ꯋꯥꯂꯤꯁꯦ ꯑꯅꯤ ꯑꯅꯤ ꯑꯥ
ꯑꯒ ꯁꯀꯨ
ꯑꯥ
ꯂꯥꯛꯅꯔꯒ ꯃꯣꯏ
ꯍꯣꯏ ꯌꯥꯔ ꯍꯌꯦꯡ ꯁ꯭ꯀꯨꯜ ꯂꯥꯛꯑꯒ ꯑꯁꯤꯒꯤ ꯃꯃꯥꯡꯂꯣꯝꯒꯤ ꯍꯥꯟꯅꯕꯤꯗꯨꯃꯅ ꯑꯃꯨꯛ ꯉꯔꯥꯡ ꯀꯗꯩꯔ ꯀꯩꯅꯣꯗꯨꯅ ꯃꯤ ꯑꯅꯧꯕ ꯍꯥꯞꯄꯒꯤ ꯑꯃꯨꯛ ꯃꯤ ꯋꯥꯕ ꯍꯧꯔꯛꯀꯗꯣꯏꯅꯤ ꯑꯗꯨ ꯇꯧꯕꯗ ꯇꯧꯕꯅ ꯑꯃꯨꯛ ꯀꯣꯠ ꯈꯣꯠꯄꯅ ꯉꯥꯛꯀꯗꯣꯏꯅꯤ ꯍꯥꯏꯗꯤ ꯁꯨꯝ ꯂꯩꯗꯅ
ꯆꯥꯡꯒꯗ
ꯅ ꯑꯣꯅ ꯄꯜꯂ ꯏꯔ
꯭ꯔꯣ ꯂꯩꯌꯦ
ꯑ ꯏꯟꯅꯉ ꯇꯂꯩꯔꯣ ꯅꯪꯅꯦꯋꯥꯛꯁꯦ ꯄꯕ ꯇꯠꯂꯦ ꯍꯥꯏꯕ ꯑꯃꯃꯨꯛ ꯅꯪꯗꯣ ꯀꯔꯤꯒꯤꯅꯣ ꯑꯩꯒꯤꯅ ꯅꯪꯅꯔ ꯈꯪꯗꯦ
ꯃꯄꯥꯟ ꯍꯥꯏꯕꯗꯤ ꯕꯦꯔꯦꯟꯗꯥꯅꯦ ꯑ ꯂꯩꯔꯤꯁꯦ ꯑꯣ ꯑꯩ ꯕꯦꯔꯦꯟꯗꯥ ꯂꯩꯌꯦꯦ
ꯅꯪꯅꯦꯋꯥꯥꯛꯁꯨ ꯅꯨꯡꯉꯥꯏꯇꯦ ꯍꯥꯏꯕ ꯌꯥꯝ ꯆꯠ ꯄꯠ ꯇꯠ ꯀꯨꯝ ꯂꯥꯛꯀꯨꯝ ꯇꯧꯋꯦꯕ
ꯑꯩꯒꯤꯗ ꯑꯣꯏꯔꯝꯗꯣꯏꯅꯦ ꯑꯗꯣ ꯁꯝꯃꯤꯅꯦ
ꯐꯁꯦ ꯑꯗꯨꯅꯅꯦ ꯐ ꯃꯅꯥꯛꯇ ꯂꯥꯞꯄꯩꯅꯦ ꯑꯚꯥꯏ ꯁꯃꯅ ꯇꯧꯕ ꯅꯨꯡꯉꯥꯏꯇꯅ ꯈꯖꯪ ꯈꯜꯂ ꯐꯠꯄ ꯇꯠꯂꯦꯕ ꯅ ꯅꯍ ꯇꯤꯟ ꯀꯥꯡ ꯇꯥꯏ ꯇꯥꯏ ꯍꯧꯖꯤꯛꯇ ꯇꯥꯏꯔꯦ ꯀꯩꯝ ꯇꯧꯗꯣꯏꯦ
ꯎꯝ
ꯤꯟ ꯇꯤꯟ ꯀꯥꯡ ꯈꯣꯡꯕ ꯃꯈꯣꯠ ꯍꯥꯏ ꯇꯥꯏ
ꯅꯦꯆꯔꯒ ꯈꯔ ꯅꯛꯅꯕ
ꯑꯗꯨꯅꯦ ꯀꯩꯅꯤ ꯁꯥꯏꯅ ꯇꯤ ꯂꯝꯝ ꯈꯣꯡꯅꯦ ꯑꯍꯧꯕꯅꯕꯗꯣ
ꯑ ꯑꯣꯦꯀꯣ ꯈꯣꯡꯕꯣ
ꯑꯗꯨ ꯑꯃꯈ ꯑꯃ ꯌꯥꯝꯌꯥꯝ ꯍꯧꯧꯕꯤ ꯑꯃ ꯀꯩꯅꯣꯈ ꯃꯥꯜꯂꯝ ꯍꯥꯏꯅ ꯀꯥꯡꯥꯡꯉꯏ ꯈꯣꯡꯉꯛꯏꯅꯦ ꯁꯤ ꯇꯤꯟꯁꯦ ꯍꯥꯏꯔꯛꯄꯅꯤꯅꯦ
ꯑꯣ
ꯀꯥꯎꯋꯦ ꯑꯗꯨ ꯇꯤꯟꯅꯣ ꯌꯥꯝ ꯍꯧꯕꯤꯗꯨꯅꯦ ꯇꯤꯟ ꯅꯨ ꯄꯤꯛꯇꯨ ꯄꯤꯔꯒ
ꯎꯝ
ꯈꯣꯡꯄꯥꯛ ꯃꯌꯥꯗ ꯑꯩꯁꯦ ꯇꯨꯝꯃꯤꯔꯛ ꯑꯗꯨꯩꯗꯤ ꯈꯣꯡꯄꯥꯛ ꯃꯌꯥ ꯁꯥꯝꯃꯟꯗ
ꯑꯗꯣ ꯉꯁꯥꯏ ꯍꯤꯗꯥꯛ ꯇꯥꯛꯏꯅꯦꯍꯦ
ꯀꯩꯗ
ꯑꯆꯥ ꯊꯥꯎꯖꯦ
ꯎꯝ
ꯀꯣꯛꯇ ꯈꯔ ꯇꯩꯔꯕ
ꯎꯝ
ꯂꯋꯥꯏꯁꯤꯗꯅꯤꯀꯣ ꯍꯥꯏꯁꯦ ꯈꯤꯇꯪ ꯗ꯭ꯔꯣꯞ ꯑꯃꯅꯤ ꯑꯗꯗꯒꯤ ꯀꯩꯅꯣꯁꯤꯗ ꯈꯣꯏꯗꯩꯁꯤꯗ ꯑꯃꯨꯛ ꯈꯤ ꯈꯣꯏꯗꯧꯁꯤꯦꯗ ꯈꯤꯇꯪ ꯇꯩꯌꯦꯗꯅ
ꯑ
ꯑꯗꯨꯒ ꯅꯥꯟꯅꯤꯡ ꯈꯔꯣ ꯑꯗꯨꯒ ꯈꯣꯡꯄꯥꯛ ꯑꯅꯤꯁꯦ ꯑꯧ ꯑꯣ ꯈꯣꯏꯗꯧꯁꯤꯒꯤ ꯆꯗꯤꯡꯁꯦ ꯍꯥꯏ ꯅꯥꯟꯊꯈꯤꯕ ꯁꯨꯝ ꯁꯨꯝ ꯅꯥꯟꯊꯈꯤꯕ ꯑꯗꯨꯗꯨꯒ ꯑꯃꯨꯛ ꯈꯣꯡꯄꯥꯛ ꯑꯅꯤꯁꯦ ꯁꯤꯗ ꯑꯃꯨꯛ ꯐꯖꯅ ꯇꯩꯕ ꯍꯦꯛꯇ ꯐꯖꯅ ꯅꯩꯔꯒ ꯇꯩꯕ ꯀꯣ ꯐꯣꯡ ꯐꯣꯡ ꯐꯣꯡ ꯁꯥꯒꯠꯂꯛꯄ ꯐꯥꯎꯕ ꯑꯗꯨꯗꯨꯒ ꯑꯗꯨꯃꯥꯏꯅ ꯇꯩꯔ ꯃꯇꯨꯡꯗ ꯍꯥꯟꯅ ꯑꯗꯨ ꯇꯧꯗ꯭ꯔꯤꯉꯩ ꯃꯃꯥꯡꯗꯅꯦ ꯁꯨꯅꯨꯁꯦ ꯅꯨꯃꯤꯠ ꯍꯨꯝꯅꯤꯃꯨꯛꯀꯤ ꯃꯃꯥꯡꯗ ꯇꯤꯡꯉ ꯊꯝꯃꯦꯅ
ꯑꯥ ꯑꯗꫭ ꯀꯩꯗꯧꯗꯩꯕ
ꯑꯗꯨꯒ ꯑꯗꯨ
ꯂꯩ ꯂꯩ ꯎꯝ
ꯑꯗꯨꯗꯣ ꯁꯥꯔꯛꯑ ꯁꯥꯔꯛꯀꯥꯟꯗ ꯑꯃꯨꯛ ꯇꯩꯕ ꯑꯗꯨ ꯑꯗꯨꯝ ꯑꯗꯨꯝ ꯐꯩ ꯍꯥꯏꯌꯦ ꯑꯗꯨꯗꯣ ꯑꯩ ꯁꯤꯕꯨꯗꯤ ꯁꯤꯖꯤꯟꯅꯗ꯭ꯔꯤ ꯑꯗꯨꯝ ꯉꯁꯥꯏ
ꯎꯝ ꯈꯪꯗꯦ ꯑꯩꯀꯣꯄꯥ ꯃꯌꯥꯝ ꯁꯥꯒꯠꯂꯦ ꯌꯥꯝ ꯇꯜꯂꯦ
ꯍ
ꯑꯗꯨꯝ ꯑꯌꯤꯡꯁꯤꯗꯅ ꯑꯗꯨꯝ ꯑꯩꯅ ꯅꯍꯥꯟ ꯅꯉꯣꯟꯗ ꯌꯦꯡꯅꯕꯗ ꯏꯪꯗꯔ ꯈꯣꯡꯗ ꯊꯦꯡꯕ ꯀꯥꯟꯗ
ꯏꯉꯦ ꯏꯉꯦ
ꯍꯧꯖꯤꯛ ꯁꯥ ꯍꯧꯔꯦ ꯇꯨꯡ ꯉꯝꯃꯣꯏꯗꯣꯏꯅꯦ ꯌꯦꯉꯛꯁꯦ ꯎꯝ ꯍꯧꯖꯤꯛ ꯇꯨꯡꯝꯃꯣꯏꯗꯣꯏ ꯈꯕꯣꯛ ꯁꯨꯃꯥꯏꯅ ꯁꯥꯗꯣꯏꯅꯦ ꯑꯩꯗꯤ ꯐꯗꯤꯅ ꯌꯦꯁꯜꯂꯒ ꯇꯨꯝꯕ ꯌꯥꯎꯏꯦ
ꯑꯦ ꯑꯗꯨꯃꯛꯇꯤ ꯌꯥꯎꯗ꯭ꯔꯤ ꯑꯩ ꯑꯗꯨꯒꯤ ꯀꯟꯗꯤꯁꯟꯗꯤ ꯌꯥꯎꯗ꯭ꯔꯤꯕꯀꯣ ꯎꯝ ꯑꯩꯗꯤ ꯑꯗꯨꯃꯛꯀꯤ ꯀꯟꯗꯤꯁꯟꯗꯤ ꯌꯧꯗ꯭ꯔꯤ
ꯈꯣꯡꯄꯥꯛ ꯃꯌꯥꯏ ꯌꯥꯝ ꯁꯥꯕꯁꯦ ꯁꯝ ꯌꯥꯝ ꯀꯦꯜꯂꯦ ꯍꯥꯏꯇꯥꯏ ꯁꯝ ꯀꯦꯟ ꯍꯧꯔꯕꯅ‌ꯦ ꯑꯩ ꯁꯝ ꯌꯥꯎꯗ꯭ꯔꯤꯗꯤ ꯁꯨꯝ ꯈꯣꯡꯒ ꯁꯝꯒꯁꯦ ꯂꯤꯡ ꯂꯩꯅꯕꯅꯤꯅ ꯑ ꯈꫭꯡꯄꯥꯛ ꯃꯌꯥꯏ ꯁꯔ ꯁꯝ ꯑꯁ ꯈꯪꯗꯦꯗꯤ ꯀꯔꯤ ꯈꯣꯗꯦ ꯑꯩ ꯏꯁꯥꯅꯗ ꯇꯧꯔꯤ ꯃꯌꯥꯝꯁ
ꯑꯩꯈꯣꯏꯗꯤ ꯅꯣꯡꯃꯕꯨ ꯆꯨꯔꯕ ꯀꯩꯅꯣꯝ ꯇꯧꯔꯦ
ꯅꫭꯡ
ꯎꯝ
ꯑꯣꯈꯣꯏ ꯃ ꯇꯥꯗ ꯍꯧꯖꯤꯏ ꯁꯤꯗꯗꯤ ꯅꯪ ꯅꯛꯅꯗꯤ ꯄꯣꯠꯅꯤ ꯅꯪꯁꯨ ꯄ ꯪꯂꯥꯞ ꯂꯥꯞꯅꯕꯗꯤ ꯅꯠꯇꯦ ꯈꯪꯗꯦ ꯃꯥ ꯇꯤꯟꯗꯗꯤ ꯀꯔꯤ ꯋꯥꯟ ꯇꯥꯗꯦ ꯍꯥꯏꯁꯦ
ꯑ ꯃꯀꯨꯞ ꯃꯀꯨꯞ ꯃꯥꯟꯕ ꯑꯩꯅ ꯑꯁꯤꯇꯩꯁꯤꯇ ꯎꯕ ꯈꯪꯗꯦ ꯏꯁꯤꯡ ꯊꯤꯊꯔꯛꯑꯦ ꯀꯩꯗꯕꯨꯗꯤ ꯎꯗꯤ ꯈꯤꯇꯪ ꯎ‌ꯗꯤ
ꯎꯐꯨꯟ ꯋꯥꯏꯐꯨꯜ ꯊꯣꯛ ꯑꯥ ꯂꯥꯁꯇ ꯑꯁ ꯎꯐꯨꯟ ꯑꯣꯏꯔꯝꯗꯅꯀꯣ
ꯅꯠꯇ‌ꯦꯀꫭ
ꯂꯥꯁꯇ ꯎꯐꯨꯟ ꯑꯣꯏꯖꯔꯝꯖꯔ ꯎꯐꯨꯟ ꯃꯨ ꯃꯀꯨ ꯄꯥꯏꯕꯗ ꯅꯨꯡꯗꯥꯡꯗ
ꯈꯪꯗꯦ ꯍꯩꯍꯥ
ꯈꯪꯗ‌ꯦꯗ ꯇꯧꯔꯤꯖ‌ꯦ ꯀꯥꯂ‌ꯦꯟ ꯊꯥ ꯄꯔꯞ ꯂꫭꯏꯁꯜꯂꯗꯤ ꯀꯥꯂꯦꯟ ꯊꯥꯔꯗ ꯏꯟꯊꯝ ꯊꯥꯅ ꯀꯥꯂꯦꯟ ꯊꯥꯎ ꯑꯃꯨꯛ ꯄꯥꯝꯇꫭꯏꯅꯤ
ꯄꯥꯝꯃꯦ ꯑꯣꯏꯕ ꯏꯁꯄ꯭ꯔꯤꯡꯅꯗꯤ ꯐ ꯐꯔꯕ ꯖꯥꯠꯅꯤ ꯏꯁꯄ꯭ꯔꯤꯡ ꯁꯤꯖꯟꯅ
ꯑꯧ ꯑꯧ ꯑꯥꯎ ꯍꯣꯏ ꯌꯥꯒꯎꯁꯪ ꯃꯅꯨꯡꯒꯤ ꯀꯩꯅꯣꯅꯤ ꯋꯦꯗꯔꯁꯦ ꯎꯝ ꯃꯥꯅꯤ ꯃꯥꯅꯤ ꯐꯦꯕꯋꯥꯔꯤꯗꯩꯅ ꯑꯥ ꯅꯨꯡꯉꯥꯏ ꯅꯨꯡꯉꯥꯏ ꯐꯦꯕꯋꯥꯔꯤ ꯂꯥꯁ ꯋꯤꯛꯇꯩ ꯍꯧꯔꯦ ꯀꯩ ꯅꯨꯡꯉꯥꯏꯕ ꯎꯝ
ꯨ ꯅꯨꯡꯉꯥꯏꯔꯦ ꯑꯗꯨꯗꯤ ꯑꯩꯈꯣꯏꯗꯁꯨ ꯅꯨꯡꯉꯥꯏꯔꯦ ꯀꯝꯐꯣꯔꯇꯦꯕꯜ ꯑꯣꯏꯔꯦ
ꯋꯥꯁ ꯊꯨꯡꯒꯥ ꯄ
ꯍꯧꯖꯤꯛꯇꯤ ꯆꯠꯊꯣꯛꯑꯁꯨ ꯍꯥꯏꯗꯤ ꯁꯥꯕꯒꯤ ꯈꯟꯁꯦ ꯍꯦꯛꯇ ꯕꯤꯠ ꯂꯩꯔꯛꯇꯦꯕ
ꯂꯩꯇꯦ ꯂꯩꯇꯦ ꯍꯥꯏꯗꯗꯤ ꯀꯩꯅꯣꯝꯅ ꯁꯦꯠꯂ ꯆꯥꯔꯦ ꯍꯥꯏꯗꯤ ꯀꯣꯏꯕꯗ ꯄꯥꯕꯁꯤꯃꯛꯇꯕꯨ ꯅꯪꯪ ꯑꯅꯥꯟꯕ ꯁꯤꯠꯅꯤꯡꯉꯅꯤ ꯐꯣꯔꯣ ꯐꯣꯔꯣ ꯂꯥꯎꯕ ꯀꯅ ꯖꯣꯗ ꯂꯥꯎ ꯁꯤꯠꯂꯔꯒ ꯏꯪꯕ ꯁ ꯑꯗꯨꯗꯨꯅ ꯈꯔ ꯀꯝꯐꯣꯔꯇꯦꯕꯜ ꯑꯣꯏꯔꯛꯇꯕꯅꯤꯅ ꯎꯝ ꯃꯥꯅꯦ ꯃꯥꯥꯏ ꯍꯨ ꯃꯥꯡꯗ ꯀꯥꯏ
ꯎꯝ
ꯑꯗꯨꯅ ꯇꯜꯂꯦꯕꯨ ꯌꯥꯝ ꯋ‌ꯦꯗꯔ ꯍꯩꯅꯗ‌ꯦ ꯍꯧꯖꯤꯛ ꯀꯥꯟ ꯑꯣ ꯀꯩꯅꯣ ꯇꯧꯔꯣꯏꯀꯣ ꯑꯗꯨ ꯑꯩ ꯊꯝꯃꯒꯦꯀꯣ